ꯑꯦ ꯁꯨꯝ ꯂꯩꯔꯝꯕꯅꯦ ꯑꯉꯥꯡꯈꯩ ꯗ ꯑ ꯑꯉꯥꯡꯒꯩ ꯁꯤꯗ ꯐꯝꯗꯅ ꯁꯥꯟꯅꯔꯨꯔꯤꯕꯅꯤ
ꯆꯥꯛ ꯏꯁꯤꯡ ꯆꯥꯔꯕꯣ
ꯍꯥꯎꯕ꯭ꯔꯣ
ꯇꯥꯏ ꯇꯥꯏ ꯀꯩꯖꯥꯡ ꯆꯥꯒ꯭ꯔꯒꯦ
ꯁꯒꯣꯜ ꯍꯋꯥꯏ ꯆꯥꯏ ꯁꯒꯣꯜ ꯍꯋꯥꯏꯅꯦ ꯇꯥꯏꯌꯦ ꯇꯥꯏꯌꯦ ꯁꯒꯣꯜ ꯍꯋꯥꯏ ꯑꯃꯅꯦ ꯑꯗꯨꯗꯨꯒ ꯃꯔꯣꯛ ꯃꯦꯠꯄꯥ ꯑꯃꯒ
ꯆꯥꯛ ꯀꯅꯥ ꯊꯣꯡꯉꯕ ꯅꯣꯏꯗꯤ
ꯍꯣꯏ ꯗꯤ ꯍꯣꯁꯇꯦꯜ ꯂꯩꯕꯅꯤꯅ ꯑꯩꯩꯒꯥ ꯀꯥꯡꯕꯨꯅ ꯊꯣꯡꯉꯦ
ꯑꯦ ꯑꯗꯨ ꯍꯣꯁꯇꯦꯜ ꯂꯩꯕ ꯍꯥꯏꯔꯒ ꯅꯣꯏꯒ ꯂꯩꯃꯤꯟꯅꯕ ꯀꯔꯤ ꯃꯤ ꯑꯉꯧꯕ ꯑꯃ ꯏꯁꯄꯦꯛ ꯎꯞꯄ ꯄꯥ ꯀꯔꯤ ꯁꯨꯕꯥꯁ ꯍꯥꯏꯕ ꯀꯩꯅꯣꯝ ꯍꯥꯏꯅꯦ
ꯅꯍꯥꯟ ꯑꯉꯥꯡ ꯑꯃ ꯐꯨꯏꯌꯦꯅ ꯃꯃꯤꯠ ꯍꯥꯏ ꯃꯥꯜꯂꯦꯅꯦ
ꯃꯃꯤꯠ ꯃꯃꯤꯠ ꯃꯤꯄꯥꯟꯗꯨꯣ ꯈꯔ ꯀꯥꯏꯒ꯭ꯔꯝꯅꯤ
ꯑꯗꯨꯒ ꯃꯤꯅ ꯐꯨꯔꯝꯃꯤꯔꯣ
ꯑꯗꯨꯒ ꯀꯃꯥꯏꯅ ꯇꯧꯔ ꯁꯣꯛꯏ ꯖꯥꯠꯅꯣ ꯃꯤꯅ ꯑꯩꯈꯣꯏꯅ ꯋꯥꯔꯤꯗꯗꯤ ꯃꯤꯅ ꯐꯨꯔꯝꯃꯤ ꯑꯗꯨ ꯍꯟꯗꯛ ꯃꯤ ꯌꯥꯝ ꯎꯁꯤꯠꯇꯦꯅ ꯑꯉꯥꯡ ꯑꯅꯤ ꯑꯍꯨꯝ ꯂꯥꯛꯑꯒ ꯐꯨꯔꯝꯃꯦꯌꯦ
ꯅꯠꯇꯦꯗ ꯃꯣꯏ ꯊꯣꯡꯗ ꯌꯩꯁꯟꯅꯕꯅꯦ ꯑꯗꯨꯏꯅꯤ
ꯑꯣ ꯃꯣꯏ ꯊꯣꯡꯗ ꯌꯩꯁꯤꯟꯅꯕꯅꯦꯕ ꯃꯐꯝ ꯃꯣꯏ ꯄꯨꯡ ꯀꯌꯥ ꯑꯗꯨꯋꯥꯏꯗ ꯃꯣꯏ ꯊꯦꯡꯉ ꯃꯥꯜꯂꯦ ꯃꯣꯏ ꯐꯣꯟ ꯇꯧꯅꯔꯝꯕ ꯍꯪꯅꯔꯝꯕꯗꯣ
ꯊꯦꯡꯉꯦ ꯄꯨꯡ ꯑ ꯑꯗꯨꯃꯥꯏꯅ ꯍꯦꯜꯂꯦ
ꯑꯦꯗꯚꯥꯟꯁꯇ ꯄꯨꯔ ꯐꯣꯠꯂꯦꯌꯦ
ꯑꯦꯗꯚꯥꯟꯁꯇꯨ ꯄꯨꯔꯦ ꯑꯗꯨꯗꯨꯒ ꯍꯣꯜꯂꯦ ꯃꯈꯨꯜ ꯑꯍꯨꯝ ꯐꯣꯂꯦ ꯑꯍꯨꯝ ꯐꯣꯂꯦ
ꯏꯁ ꯄꯩꯁꯥꯗꯤ ꯑꯝ ꯆꯥꯎꯔꯝꯉꯅꯤ ꯕꯥ ꯍꯤꯅ
ꯂꯨꯄꯥ ꯂꯤꯁꯤꯡ ꯈꯔ ꯍꯦꯟ ꯃꯥꯜꯂꯦ
ꯎꯝ ꯃꯈꯨꯟ ꯑꯍꯨꯝꯗꯣ ꯈꯛꯇ ꯎꯝ ꯃꯈꯨꯟ ꯑꯍꯨꯝꯗꯣ ꯈꯛꯇꯒꯦ
ꯑꯥ ꯑꯗꯣ ꯍꯤꯗꯥꯛꯁꯨ ꯈꯔ ꯏꯔꯛꯄ ꯑꯗꯨꯏꯅꯤ
ꯌꯥꯝ ꯗ꯭ꯔꯦꯁꯤꯡ ꯅꯨꯡꯁꯤꯡꯗꯤ ꯃꯥ ꯇꯧꯕ꯭ꯔꯣ ꯇꯧꯗꯕ꯭ꯔꯣ ꯀꯃꯥꯏꯟ ꯇꯧꯖꯥꯠꯅꯣ
ꯗꯦꯁꯤꯡ ꯉꯁꯥꯏ ꯆꯠꯂ ꯇꯧꯔꯨꯕꯅꯦ ꯑꯈꯣꯏ ꯁꯤꯗ ꯍꯦꯜꯠ ꯁꯦꯟꯇꯔ ꯑꯃ ꯂꯩꯌꯦ ꯑꯗꯨꯗ ꯈꯣꯏ ꯖꯤꯗꯩ ꯏꯌꯥꯝꯕꯒꯤ ꯃꯥꯏ ꯅꯨꯄꯤ ꯑꯝꯁꯨ ꯄꯨꯕ ꯑꯗꯨ ꯃꯉꯣꯟꯗ ꯇꯧꯔꯒ ꯆꯠꯂꯒ ꯇꯧꯍꯜꯂꯨꯨꯔꯦ
ꯎꯝ ꯑꯁ ꯃꯥꯗꯤ ꯃꯃꯥꯏ ꯑꯗꯨꯒ ꯉꯧꯔ ꯇꯕꯪ ꯇꯕꯪꯒ ꯄꯪꯉꯦ ꯁꯣꯛꯄꯗꯨꯗꯤ ꯄꯣꯝꯃꯒ ꯐꯖꯔꯝꯃꯔꯣꯏ
ꯑꯝꯇ ꯑꯝꯇꯪ ꯌꯦꯡꯉꯨ ꯌꯦꯡꯉꯨ ꯀꯩꯅꯣ ꯚꯤꯗꯤꯑꯣ ꯀꯣꯜ ꯇꯧꯔꯒ
ꯑꯦ ꯌꯦꯡꯉꯣꯏꯗ ꯃꯆꯤꯟ ꯌꯥꯝ ꯀꯜꯂꯦ ꯪ ꯑꯃꯨꯛ ꯁꯥꯎꯔꯛꯀꯅꯤ ꯅꯥꯔꯤꯁꯦ ꯍꯪꯒꯦ ꯈꯣꯠꯀꯦ ꯂꯩꯇꯗꯅ ꯐꯣꯟ ꯇꯧꯁꯤꯜꯂꯒ ꯂꯛꯅꯔꯤꯔ ꯃꯨ ꯌꯥꯏꯔꯛꯀꯟ
ꯑꯣ ꯍꯥꯏꯔꯣꯏ ꯍꯔ ꯐꯪꯖꯜ ꯀꯩ ꯍꯥꯏꯔꯛꯀꯦ ꯌꯦꯡꯉ
ꯎꯝ ꯑꯁ ꯌꯥꯗ꯭ꯔꯦꯗ ꯍꯧꯖꯤꯛꯀꯥꯟ ꯁꯥ
ꯍꯥꯏꯔꯛꯑꯖꯨ ꯈꯔ ꯇꯥꯁꯅ ꯈꯔ ꯇꯥꯁꯅꯗ ꯇꯧꯔ ꯂꯣꯏꯔꯦ ꯀꯩꯗꯧꯔꯒꯦ ꯑꯗꯨꯝ ꯉꯥꯡ ꯂꯩꯔꯕꯗꯨꯕꯣ
ꯑꯩꯖꯦ ꯅꯪꯉꯣꯟꯗ ꯀꯩꯅꯣꯝꯇ ꯍꯪꯒꯦꯟ ꯇꯧꯔꯝꯕꯅꯤꯅꯦ ꯑꯈꯣꯏꯒꯤ
ꯁꯨꯝ ꯏꯟꯗꯤꯌꯥꯒꯤ ꯑꯣꯏꯅꯗꯤ ꯀ꯭ꯔꯤꯀꯦꯠ ꯃꯁꯥꯟꯅꯖꯦ ꯌꯥꯝ ꯁꯥꯟꯅꯩꯗꯅ
ꯎ
ꯀ꯭ꯔꯤꯀꯦꯠ ꯃꯁꯥꯟꯅꯖꯦ ꯢꯗ ꯐꯥꯎꯔꯤꯕ ꯑꯈꯣꯏ ꯑꯩ ꯀꯣꯏꯅ ꯈꯪꯉꯕꯗ ꯁꯆꯤꯟ ꯇꯦꯟꯗꯨꯀꯔ ꯃꯍꯦꯟꯗ꯭ꯔꯠ ꯗꯨꯅꯤ ꯍꯧꯖꯤꯛ ꯍꯧꯖꯤꯛ ꯐꯥꯎꯔꯤꯕ ꯍꯥꯏꯔꯒꯅ ꯑꯕꯤꯁꯦꯛꯀꯨꯝꯕ ꯑꯒꯤꯗꯤ ꯀꯔꯤ ꯑꯃ ꯃꯤ ꯃꯃꯤꯡ ꯑꯃ ꯋꯥꯠꯍꯧꯔꯦꯍꯦ ꯄꯟꯕꯗ ꯎꯝ
ꯑꯗꯒꯤ ꯑꯉꯥꯡ ꯑꯃꯁꯨ ꯁꯨꯔꯤꯌꯥ ꯕꯟꯆꯤꯅ
ꯎꯪ ꯑꯁ ꯑꯗꯨ ꯅꯠꯇꯕ ꯑꯃ ꯑꯥ ꯐꯤꯂꯝ ꯑꯦꯛꯇ꯭ꯔꯦꯁ ꯑꯝꯒꯤ ꯅꯤꯄꯥꯗꯣ ꯀꯔꯤꯌꯦ
ꯑꯣ ꯕꯤꯔꯥꯠ ꯀꯣꯍꯣꯂꯤ ꯕꯤꯔꯥꯠ ꯀꯣꯂꯤ
ꯀ꯭ꯔꯤꯛꯀꯦꯠ ꯁꯥꯟꯅꯕꯒꯤ ꯅꯤꯌꯣꯝꯖꯦ ꯇꯥꯕꯗ ꯃꯤ ꯇꯔꯥꯃꯥꯊꯣꯏ ꯇꯔꯥꯃꯥꯊꯣꯏ ꯁꯥꯟꯅꯩꯗꯤ ꯍꯥꯏ ꯍꯥꯏꯔꯦ ꯑꯗꯨꯗ ꯀꯃꯥꯏꯟ ꯀꯃꯥꯏꯟꯅ ꯁꯥꯟꯅꯕ ꯃꯁꯥꯟꯅ ꯀꯩ ꯀꯌꯥ ꯀꯃꯥꯏ ꯇꯧꯖꯅꯣ ꯈꯪꯗꯦ ꯑꯇ ꯍꯥꯏꯔꯝ
ꯃꯁꯥꯅ ꯍꯥꯏꯖꯦ ꯃꯥꯒꯤ ꯄ꯭ꯂꯦꯌꯥꯔ ꯑꯝꯗ ꯃꯥꯏ ꯕꯣꯂꯔ ꯃꯣꯏ ꯌꯥꯝꯗ꯭ꯔꯕꯗ ꯇꯔꯦꯠ ꯑꯗꯨꯃꯥꯏꯅ ꯌꯥꯎꯕꯝ ꯇꯧꯕꯅꯦ ꯍꯥꯏꯗꯤ ꯕꯣꯜ ꯂꯪꯅꯕꯀꯣ ꯑꯗꯣ ꯑꯅꯝꯕꯅ ꯑꯅꯝꯕꯅ ꯑꯗꯨꯝ ꯃꯣꯏ ꯂꯣꯏ ꯍꯩꯕꯅꯦꯕ ꯂꯪꯕꯖꯦ ꯑꯗꯣ ꯑꯣꯚꯔ ꯇ꯭ꯋꯦꯟꯇꯤ ꯇ꯭ꯋꯦꯟꯇꯤ ꯁꯥꯟꯅꯔꯒꯅ ꯑ ꯀꯩꯅꯣꯗꯨꯅ ꯐꯥꯁ ꯑꯣꯄꯅꯔ ꯂꯪꯕ ꯕꯣꯜ ꯕꯣꯂꯤꯡ ꯂꯪꯕꯗꯨꯅ ꯑꯣꯚꯔ ꯀꯩꯅꯣ ꯂꯪꯕ ꯌꯥꯅꯤ ꯑꯍꯨꯝꯂ ꯃꯔꯤꯔ ꯑꯗꯨꯃꯥꯏꯟ ꯂꯪꯕꯅꯦ ꯑꯗꯨꯗꯨꯒ ꯑꯇꯩꯗꯨꯅ ꯑꯅꯤ ꯑꯅꯤ ꯁꯝꯒꯗꯕ ꯀꯩꯇꯧꯖ‌ꯦ ꯑꯗꯨꯒ ꯐꯤꯞꯇꯤ ꯐꯤꯞꯇꯤ ꯁꯥꯟꯅꯕꯗꯤ ꯃꯉꯥꯔ ꯇꯔꯨꯛꯂ ꯀꯩꯅꯣ ꯂꯪ ꯌꯥꯕꯅꯦ ꯑꯩꯁꯨ ꯀꯥꯎꯔ‌ꯦ ꯆꯥꯎꯔꯥꯛꯄ ꯑꯗꯨꯗꯣ ꯑꯗꯩ ꯑꯗꯩꯏ ꯀꯩꯅꯣꯒꯤ ꯀꯩꯅꯣꯒꯤ ꯅꯤꯌꯝ ꯌꯥꯝ ꯂꯩꯗ ꯍꯥꯏꯗꯤ ꯑꯥ ꯄꯋꯥꯔ ꯄ꯭ꯂꯦ ꯁꯥꯟꯅꯕꯒꯤꯗꯅ ꯃꯤ ꯁꯤꯒ ꯁꯤꯒꯤ ꯐꯤꯜꯖꯧꯇꯥ ꯁꯨꯃꯥꯏꯅ ꯂꯩꯒꯗꯕꯅꯤ ꯑꯗꯩ ꯉ‌ꯦꯡ ꯄꯋꯥꯔ ꯄ꯭ꯂꯦ ꯅꯠꯇ꯭ꯔꯀꯥꯟꯗꯅ ꯃꯤ ꯁꯤꯕꯧꯇꯥ ꯁꯨꯃꯥꯏꯅ ꯂꯩꯒꯗꯕꯅꯤ ꯍꯥꯏꯕꯗꯣ ꯌꯥꯝ ꯂꯩꯗ ꯑꯗꯨꯒꯨꯝꯕ
ꯅꯪꯅ ꯈꯛꯄꯗ ꯕꯂꯔꯗ ꯀꯥꯇꯤ ꯍꯧꯖꯤꯛꯀꯥꯟꯁꯦ ꯀꯗꯥꯅ ꯏꯐ ꯐꯖꯔꯤꯅ ꯁꯨꯝ ꯈꯜꯂꯦ
ꯑꯥ ꯀꯩꯅꯣ ꯇꯧꯋꯦ ꯑꯥ ꯕꯣꯂꯔꯁꯦ ꯑꯩꯈꯣꯏꯒꯤ ꯏꯪ ꯐꯤꯞꯇꯤ ꯐꯤꯞꯇꯤ ꯁꯥꯟꯅꯕꯗ ꯍꯥꯄꯛꯄ ꯕꯣꯂꯔꯁꯤꯒ ꯑꯗꯨꯒ ꯇ꯭ꯋꯦꯟꯇꯤ ꯇ꯭ꯋꯦꯟꯇꯤꯒꯨꯝꯕ ꯁꯥꯟꯅꯕꯁꯤꯗ ꯍꯥꯞꯄꯛꯄꯖꯤꯒꯗꯤ ꯑꯗꯨꯝ ꯈꯦꯠꯅꯕ ꯍꯥꯏꯇꯥꯔꯦꯅꯦꯀꯣ
ꯎꯝ
ꯍꯧꯖꯤꯛꯕꯧꯗꯥ ꯃꯃꯤꯡ ꯆꯠꯄ ꯍꯥꯏꯔꯗꯤ ꯕꯨꯝꯕ꯭ꯔꯥ ꯃꯥꯖ‍ꯦꯅ ꯏꯟꯗꯤꯌꯥꯒꯤ ꯑꯣꯏꯅꯗꯤ ꯌꯥꯔꯦ ꯃꯥ ꯑꯗꯨꯝ ꯑꯗꯨꯗꯨꯒ ꯑꯥ ꯀꯔꯤ ꯀꯔꯤ ꯑꯃꯗꯣ ꯃꯃꯤꯡꯗꯣ ꯀꯥꯎꯊꯣꯛꯈ꯭ꯔꯦꯅ‌ꯦ ꯃꯥꯖꯤꯅ ꯃꯨꯛ ꯐꯤꯞꯇꯤ ꯐꯤꯞꯇꯤꯒꯤꯗꯨꯗꯤ ꯃꯣꯏꯖꯤꯅ ꯃꯨꯛ ꯈꫪꯥ ꯂꯪꯕ ꯍꯥꯏꯇꯥꯔꯦ
ꯑꯥ
ꯕꯣꯜ ꯂꯦꯡ ꯌꯥꯝꯅ ꯆꯨꯝꯅ ꯂꯪꯉꯦꯕ ꯑꯗꯩ ꯑꯩꯈꯣꯏ ꯏꯟꯗꯤꯌꯥꯒꯤꯗꯤ ꯏꯁꯄꯤꯟ ꯏꯁꯄꯤꯟ ꯂꯪꯕꯁꯨ ꯌꯥꯝꯂꯩ ꯌꯥꯎ ꯍꯗ ꯍꯌ‌ꯦ ꯑꯗꯨ ꯕꯝꯔꯥꯒꯤ ꯕꯣꯟꯖꯤꯅꯅꯦ ꯑꯩꯈꯣꯏꯒꯤ ꯈꯦꯠꯅꯥꯕ ꯍꯥꯏꯇꯥꯔꯦ ꯑꯇꯩꯒꯤ ꯂꯪꯕꯖꯤꯒꯥ ꯑꯇꯩꯗꯤꯅ ꯑꯇꯩꯗꯤ ꯏꯁꯄꯤꯟ ꯑꯣꯏꯅ ꯏꯁꯄꯤꯟ ꯑꯗꯒꯤ ꯐꯥꯁ ꯕꯣꯜ ꯑꯣꯏꯕꯅ ꯐꯥꯁ ꯕꯣꯜ ꯌꯥꯡꯅ ꯂꯪꯉꯛꯀꯥꯅ‌ꯦꯕ ꯑꯗꯣ ꯕꫭꯝꯕ꯭ꯔꯥꯒꯤꯅ ꯃꯨꯛ ꯏꯁꯄꯤꯟꯁꯨ ꯅꯠꯇꯕꯤ ꯑꯗꯒꯤ ꯐꯥꯁ ꯕꯣꯜꯖꯨ ꯐꯥꯁꯕꯣꯜꯖꯨ ꯐꯥꯁ ꯕꯣꯜꯕꯨꯗꯤ ꯑꯣꯏꯗꯣꯏꯅꯦ ꯑꯗꯨꯗ ꯏꯁꯄꯤꯟ ꯍꯥꯞꯄꯛꯄ ꯍꯥꯏꯇꯥꯔꯦ ꯃꯥꯒꯤꯀꯣ ꯑꯗꯨꯅ ꯃꯌꯥꯝꯁꯤꯅ ꯕꫭꯜ ꯕꯣꯜꯁꯦ ꯊꯣꯡꯕ ꯉꯝꯅꯗꯦꯕ ꯑꯗꯣ ꯍꯧꯖꯤꯛꯇꯤ ꯃꯥꯒꯤ ꯕꯣꯜꯗꯤꯡ ꯏꯁꯇꯥꯏꯜꯗꯣ ꯈꯪꯉꯥꯃꯤꯅ ꯊꯣꯝꯃ‌ꯦ ꯐꯖꯅ ꯃꯥꯏ ꯕꯣꯜꯗꫭ ꯑꯗꯨꯝ ꯊꯣꯝꯃꯦ ꯑꯗꯨꯏꯖꯨ ꯊꯣꯝ ꯇꯥꯔꯒꯖꯨ ꯑꯩꯈꯣꯏꯒꯤ ꯋꯤꯀꯦꯠ ꯂꯧꯕꯗꯤ ꯃꯥꯏ ꯁꯣꯏ ꯁꯣꯏꯗꯕꯤ ꯃꯦꯁ ꯑꯝꯗ ꯃꯥꯏ ꯋꯤꯒ‌ꯦꯠ ꯂꯧꯎ ꯁꯨꯡ ꯁꯨꯡꯁꯣꯏ ꯁꯣꯏꯗꯕꯤ
ꯊꯥꯏꯅꯒ ꯑꯩꯈꯣꯏꯅꯒ ꯑꯩꯈꯣꯏꯁꯨ ꯀ꯭ꯔꯤꯀꯦꯠꯁꯦ
ꯌꯦꯡꯕꯕꯨꯗꯤ ꯌꯦꯡꯉꯛꯇꯦ ꯍꯥꯏꯗꯤ ꯏꯁꯄꯣꯔꯠꯇ ꯀꯩꯀꯥꯗꯤ ꯂꯥꯛꯑꯦꯕꯨꯗꯤ ꯈꯪꯉꯦ ꯑꯗꯣ ꯑꯩꯈꯣꯏꯅ ꯁꯥꯟꯅꯔꯛꯄꯗꯤ ꯑꯩꯈꯣꯏꯒꯤ ꯂꯧ ꯂꯣꯛꯈꯤꯕꯒꯤ ꯀꯩꯅꯣ ꯂꯩꯗꯅ ꯂꯥꯕꯨꯛ ꯂꯩꯗꯅꯥ
ꯎꯝ
ꯁꯔꯨꯛꯈꫭꯛ ꯀꯩꯀꯥꯁꯦ ꯑꯩꯈꯣꯏꯅ ꯊꯥꯡꯅ ꯅꯠꯇ꯭ꯔꯒ ꯌꯨꯝ ꯄꯥꯛꯅ ꯇꯧꯔ ꯑꯩꯈꯣꯏꯁꯦ ꯂꯣꯏ ꯀꯛꯊꯠꯂꯅꯦꯕ ꯁꯔꯨꯛꯣꯛꯈꯩꯁꯦ
ꯑꯥ
ꯇꯨꯔꯦꯟꯗꯒꯤ ꯂꯩꯉꯣꯏꯁꯦ ꯄ‌ꯦꯛꯎꯔꯅꯦꯕ ꯑꯩꯈꯣꯏꯅ ꯂꯩꯉꯣꯏꯗꯤ ꯂꯩꯉꯣꯏ ꯑꯃꯣꯟꯕꯗꯣ
ꯑꯥ
ꯑꯩꯈꯣꯏꯅ ꯁꯥꯏꯀꯜ ꯅꯠꯇ꯭ꯔꯒ ꯔꯤꯛꯁꯣꯅ ꯇꯧꯔꯒ ꯑꯩꯈꯣꯏ ꯃꯌꯥꯝ ꯃꯥꯟꯅꯔ ꯄ‌ꯦꯛꯎꯨꯗꯣꯏꯅꯦꯕ
ꯑꯥ
ꯑꯗꯨꯕꫭ
ꯍꯝ ꯑꯗꯨꯃꯥꯏꯅ ꯇꯧꯔꯒ ꯄꯤꯑꯒ ꯂꯝꯄꯥꯛ ꯑꯩꯈꯣꯏꯒꯤ ꯂꯝꯄꯥꯛ ꯍꯥꯏ ꯀꯩꯅꯣꯗ ꯆꯔꯨꯛꯀꯣꯛ ꯈ ꯄꯔꯦꯡꯗꯨꯗ ꯑꯩꯈꯣꯏꯗ ꯊꯥꯔ ꯊꯝꯃꯅꯤ ꯑꯗꯨꯒꯈꯣꯏ ꯃꯇꯝꯗꯨꯗꯗꯤ ꯕꯣꯟ ꯒ꯭ꯌꯥꯁꯁꯦ ꯑꯩꯅ ꯈꯪꯕꯗ ꯕꯣꯟꯗꯣ ꯂꯨꯄꯥ ꯇꯔꯥꯃꯉꯥ ꯄꯤꯔꯝꯃꯅꯤ ꯑꯩꯏ ꯅꯥꯃ ꯍꯧꯆ ꯍꯧ ꯇꯦꯅꯤꯁꯄꯣꯟꯟꯗꯣ
ꯑꯥ ꯄꯤꯔꯃꯦ ꯄꯤꯔꯃꯦ
ꯕꯦꯠ ꯀꯌꯥꯁꯦ ꯁꯨꯃꯥꯏꯅ ꯇꯧꯋꯤꯗ ꯑꯩꯈꯣꯏꯗꯤ ꯑꯩꯈꯣꯏꯗꯨꯒꯤꯗ ꯎꯁꯪ ꯂꯩꯗꯅ
ꯑꯥ
ꯎꯁꯪꯗ ꯅꯠꯇ꯭ꯔ ꯑꯍꯟꯒꯤꯅ ꯆꯜꯂꯒꯅ ꯍꯦꯛ ꯐꯖꯩꯗꯣ ꯑꯩꯈꯣꯏꯒꯤꯅ ꯍꯦꯛ ꯕꯦꯠ ꯑꯃ ꯂꯩꯀꯥꯟꯗ ꯑꯩꯈꯣꯏꯗꯤ ꯗꯣꯛ ꯍꯦꯛꯇ ꯊꯥꯡꯅ ꯍꯦꯛꯇ ꯁꯦꯝꯃ ꯀꯛꯊꯠꯂꯒ ꯑꯗꯨꯝ ꯁꯦꯝꯃꯦꯑꯕ ꯕꯦꯠ ꯀꯌꯥꯁꯦ ꯑꯗꯤ ꯃꯥꯒꯤ ꯏꯁꯇꯝꯅ ꯑꯩꯈꯣꯏꯒꯤ ꯋꯥ ꯉꯅ ꯁꯥꯟꯅꯩꯕꯤ ꯋꯥꯗꯣ ꯈꯪꯉꯤꯗꯅ
ꯎꯝ ꯎꯝ ꯎꯝ ꯍ ꯍ
ꯑꯩꯈꯣꯏꯔꯣꯝꯗꯗꯤ ꯈꯨꯡꯒꯪꯅꯤꯅ ꯑꯗꯨꯝ ꯋꯥ ꯀꯩꯌꯥꯗꯤ ꯑꯗꯨꯝ ꯈꯔ ꯍꯧꯋꯦꯕ ꯑꯗꯨꯝꯕꯗꯣ ꯋꯥ ꯑꯇꯤꯡꯕꯁꯦ ꯐꯖꯕꯁ ꯌꯥ ꯂꯧꯔꯒ ꯑꯗꯨꯅ ꯏꯁꯇꯝ ꯑꯣꯏꯌꯦ ꯑꯗꯨꯒ ꯑꯩꯈꯣꯏ ꯂꯩꯀꯥꯏ ꯂꯩꯀꯥꯏꯒꯁꯨ ꯁꯥꯟꯅꯔꯦ ꯀꯔꯝ ꯀꯥꯟꯗ
ꯑꯍꯣꯏ ꯏ ꯅꯃꯨ ꯀꯩꯅꯣ ꯇꯧꯋꯦ ꯑꯩꯈꯣꯏꯁꯨ ꯑꯗꯨꯝ ꯂꯧꯕꯨꯛꯇ ꯍꯥꯏꯗꯤ ꯃꯤꯅ ꯂꯧ ꯂꯣꯛꯅꯕ ꯂꯣꯏꯈꯤꯕꯒꯤ ꯇꯥꯏꯃꯤꯡꯒꯤꯗꯨꯗ ꯁꯥꯟꯅꯩꯌꯦꯕ ꯑꯩꯈꯣꯏ ꯗꯣ ꯑꯗꯣ ꯑꯩꯈꯣꯏꯒꯤꯅ ꯑꯃꯨꯛ ꯀꯩꯅꯣ ꯇꯧꯋꯦ ꯂꯩꯕꯥꯛ ꯄꯦꯛꯄꯤ ꯈꯣꯠꯄꯤꯗꯨꯗꯤ ꯇꯧꯗ꯭ꯔꯦ ꯐꯤꯜꯗꯣ ꯌꯣꯄꯥꯛ ꯄꯥꯏꯔꯒ ꯀꯨꯝꯊꯔꯅꯤ ꯑꯗꯨꯗꯨꯒ ꯐꯤꯜꯗꯣ ꯐꯖꯅ ꯈꯦꯠꯇꯣꯏꯅꯦ ꯅꯥꯟꯅ ꯈꯦꯠꯇꯣꯏꯅꯦ ꯎ ꯂꯩꯇꯦ ꯃꯥꯟꯅꯅꯕ ꯑꯗꯨꯗꯨꯒꯥ ꯑꯗꯨꯃꯥꯏꯅ ꯇꯧꯔꯒ ꯁꯥꯟꯅꯩꯌꯦ ꯕꯦꯠꯀꯥꯁꯦ ꯃꯇꯝꯗꯨꯗꯗꯤ ꯑꯁ ꯈꯪꯗꯦꯗ ꯀꯥꯏ ꯀꯥꯏꯗꯅꯣ ꯄꯪꯉꯨ ꯄꯨꯊꯣꯡꯅꯔꯛꯈꯤꯣ ꯑꯗꯣ ꯑꯗꯨꯝ ꯑꯩꯈꯣꯏꯗꯤ ꯑꯗꯨꯝ ꯀꯩꯅꯣꯅ ꯁꯥꯕꯁꯨ ꯑꯗꯨꯝ ꯌꯥꯎꯋ ꯈꯨꯠꯅ ꯍꯥꯏꯗꯤ ꯑꯩ ꯀ ꯊꯥꯡꯖꯧ ꯇꯧꯔꯒ ꯑꯗꯨꯝ ꯁꯥꯕꯁꯨ ꯌꯥꯎꯋꯦꯕ ꯑꯥ ꯍꯥꯏꯖꯤ ꯐꯖꯅ ꯃꯇꯝꯁꯤꯗ ꯂꯩꯅꯗ꯭ꯔꯤꯕꯅꯤꯅꯀꯣ ꯑꯥ ꯍꯧꯖꯤꯛꯇꯤ ꯍꯧꯖꯤꯛꯀꯗꯤ ꯌꯥꯝ ꯈꯦꯠꯅꯔꯦꯗ ꯍꯧꯖꯤꯛꯀꯤꯗꯤ ꯐꯖꯅ ꯍꯥꯏꯗꯤ ꯕꯦꯠꯁꯨ ꯐꯖꯅ ꯌꯣꯜꯂꯦ ꯑꯗꯨ ꯁ꯭ꯋꯥꯏꯗꯁꯨ ꯂꯣꯏ ꯑꯦꯕꯥꯏꯂꯦꯕꯜ ꯑꯣꯏꯔꯦ ꯍꯥꯏꯇꯥꯔꯦꯅ ꯂꯣꯏ ꯐꯪꯉꯦꯕ ꯑꯗꯨꯗꯨꯅ ꯌꯥꯝ ꯀꯟꯅꯥ ꯇꯥꯡꯕꯁꯨ ꯑꯣꯏꯗꯦꯕ ꯕꯦꯠꯁꯦꯡ ꯂꯤꯁꯤꯡ ꯑꯃ ꯆꯥꯝꯃꯉꯥ ꯑꯅꯤꯃꯨꯛꯀꯤ ꯆꯥꯡ ꯁꯨꯃꯥꯏ ꯂꯣꯏ ꯄꯤꯕ ꯑꯅꯤ ꯑꯅꯤ ꯄꯤꯈ꯭ꯔꯗꯤ ꯑꯗꯨꯝ ꯀꯩꯅꯣꯒꯤ ꯇꯦꯅꯤꯁ ꯕꯣꯜꯒꯤꯗꯗꯤ ꯕꯦꯠꯇ ꯇꯦꯅꯤꯁꯀꯤ ꯕꯦꯠꯇꯗꯤ ꯑꯗꯨꯝ ꯑꯐꯕ ꯐꯪꯉꯦ ꯑꯁꯦ ꯂꯤꯂꯣꯡ ꯗꯁꯨ ꯂꯩꯕꯅꯦ ꯑꯗꯒꯤ ꯊꯧꯕꯥꯜꯗꯁꯨ ꯐꯪꯕꯅꯦ ꯐꯪꯕꯕꯨꯗꯤ
ꯑꯗꯨꯒ ꯃꯇꯝꯗꯨꯗ ꯑꯩꯒꯤ ꯑꯩꯈꯣꯏ ꯑꯩꯈꯣꯏ ꯀꯀꯥꯅ ꯑꯩꯒꯤ ꯕꯦꯠ ꯑꯃ ꯂꯩꯕꯤꯌꯦ
ꯑꯥ
ꯑꯦꯁ ꯑꯥꯔ ꯑꯦꯁ ꯍꯥꯏꯕ꯭ꯔꯥ ꯀꯩꯅꯣ ꯃꯥꯏ ꯃꯌꯗꯨ ꯀꯥꯎꯔꯦ ꯑꯗ ꯁꯥꯟꯅꯩ ꯃꯇꯝꯗꯨꯗꯗꯤ ꯀ꯭ꯔꯤꯛꯀꯦꯠ ꯑꯃ ꯁꯥꯟꯅꯔꯝꯃꯦꯕ ꯑꯩꯈꯣꯏꯒꯤꯗ ꯍꯦꯛ ꯂꯝꯄꯥꯛ ꯑꯃ ꯂꯩꯌꯦꯕ ꯑꯗꯨꯗꯨꯅꯥ ꯍꯣꯏ ꯑꯩꯈꯣꯏꯗꯤ ꯃꯨꯁꯂꯤꯝꯒ ꯊꯪꯅꯕꯅꯤꯅ ꯃꯨꯁꯂꯤꯝꯒꯤ ꯏꯆꯤꯟ ꯏꯅꯥꯎꯁꯤꯡꯁꯤꯒꯥ ꯑꯗꯨꯝ ꯃꯣꯏꯒꯤ ꯃꯣꯏꯁꯤ ꯀꯥꯎꯊꯣꯛꯑꯅꯦꯕ ꯑꯩꯈꯣꯏꯅ
ꯑꯣ
ꯀꯤꯀꯦꯠ ꯁꯥꯡꯖ ꯂꯅ ꯑꯗꯨ ꯃꯣꯏꯁꯨ ꯑꯗꯨꯝ ꯊꯣꯛꯂꯛꯑꯒ ꯂꯩꯔꯝꯕꯁꯨ ꯑꯗꯨꯝ ꯌꯥꯎꯋꯦ ꯑꯗꯨ ꯃꯣꯏꯒ ꯃꯇꯝꯗꯨꯗꯗꯤ ꯑꯉꯥꯡ ꯑꯣꯏꯕꯅꯤꯅ ꯑꯩꯈꯣꯏ ꯂꯨꯄꯥ ꯑꯃ ꯑꯅꯤ ꯑꯃ ꯑꯅꯤꯒ ꯊꯥꯅꯔ ꯁꯥꯟꯅꯕꯤ ꯂꯨꯄꯥ ꯇꯔꯥ ꯁꯥꯟꯅꯔ ꯁꯥꯟꯅꯔꯗꯤ ꯌꯥꯝ ꯆꯥꯎꯔꯦꯅ ꯈꯜꯂꯤꯕꯣꯅꯦ ꯑꯗꯨꯃꯥꯏꯅ ꯇꯧꯔ ꯁꯥꯟꯅꯩꯌꯦ ꯑꯗꯨꯩ ꯈꯔꯒ ꯑꯗꯨꯃꯥꯏꯅ ꯁꯥꯟꯅꯔꯛꯄꯅꯤ ꯈꯔ ꯈꯔ ꯍꯩꯕ ꯍꯥꯏꯇꯥꯔꯦ ꯀ꯭ꯔꯤꯀꯦꯠ ꯁꯥꯟꯅꯕꯁꯤ ꯑꯗꯨ ꯅꯠꯇ꯭ꯔꯒꯗꯤ ꯀꯩꯝ ꯈꯪꯉꯝꯃꯔꯣꯏꯗꯪꯅꯤ ꯌꯥꯝ ꯅꯨꯡꯉꯥꯏ ꯅꯨꯡꯉꯥꯏ ꯁꯥꯟꯅꯔꯛꯏꯗ ꯃꯇꯝꯗꯨꯗꯗꯤ ꯅꯤꯡꯊꯝꯊꯥꯒꯤ ꯃꯇꯝꯗꯅꯤ ꯀ꯭ꯔꯤꯀꯦꯠ ꯁꯥꯟꯅꯕ ꯅꯨꯡꯉꯥꯏꯔꯤꯁꯦ ꯑꯌꯨꯛꯁꯤꯗ
ꯑꯣ ꯐꯔꯦ ꯇꯧꯔꯤꯗꯣ ꯇꯧꯔꯣ ꯑꯗꯨꯝ ꯑꯃꯨꯛ ꯀꯩꯅꯣ ꯇꯧꯔꯛꯑꯣ ꯁ ꯂꯥꯎꯅ ꯃꯊꯪꯗ ꯋꯥꯔꯤ ꯁꯥꯟꯅꯕ ꯎꯅꯕ ꯌꯥꯔꯗꯤ ꯑꯗꯨꯝ ꯇꯧꯔꯁꯦ ꯑꯩꯈꯣꯏ ꯋꯥꯔꯤꯗꯣ ꯑꯗꯨꯝ ꯇꯥꯟꯅꯁ ꯎꯝ ꯇꯃꯦ ꯊ